ꯍꯜꯂꯣ ꯇꯥꯕ꯭ꯔꯣ ꯀꯔꯤꯅꯣ ꯈꯪꯗꯦ ꯑꯩ ꯑꯃꯨꯛ ꯇꯧꯔꯒ ꯃꯥ ꯑꯃꯨꯛ ꯇꯧꯔꯛꯑꯦ ꯍꯨꯝ ꯇꯧꯔꯛꯇ꯭ꯔꯁꯨ ꯑꯩꯅ ꯑꯗꯨꯝ ꯇꯧꯔꯛꯀꯅꯦꯕ ꯈꯪꯕ꯭ꯔꯣ
ꯏꯁ ꯏꯁ ꯃꯄꯥꯟꯗ ꯊꯣꯛꯁꯤꯔꯅ ꯃꯄꯥꯔ ꯊꯣꯛꯁꯤꯔꯅ ꯈꯟ ꯈꯜꯂꯝꯕꯅꯤ
ꯇ꯭ꯔꯁꯨ ꯌꯥꯔꯦ ꯑꯗꯨꯝ ꯋꯥꯔꯤ ꯁꯥꯕ ꯅꯨꯉꯥꯏꯌꯦ
ꯁꯥꯕ ꯅꯨꯉꯥꯏꯕ꯭ꯔꯥ
ꯅꯪꯒꯤ ꯐꯃꯨꯡꯗꯔꯣ ꯍꯧꯖꯤꯛ
ꯅꯠꯇꯦ ꯃꯈꯥꯗ ꯐꯝꯃꯔꯅꯤ ꯐꯃꯨꯡꯗ ꯑꯃꯨꯛ ꯀꯥꯈꯠꯂꯒꯦ ꯅꯨꯉꯥꯏꯕ꯭ꯔ ꯌꯦꯡꯉꯣꯀꯣ
ꯍꯣꯏ
ꯎꯝ ꯍꯨꯝ
ꯅꯨꯉꯥꯏ ꯅꯨꯉꯥꯏ ꯍꯣꯏ ꯇꯥꯏꯌꯦ ꯇꯥꯏꯌꯦ ꯇꯥꯏꯌꯦ
ꯍꯣ ꯍꯣꯏ ꯑꯩꯌꯥ ꯑꯩꯌꯥ ꯌꯥ ꯌꯥ ꯌꯥ
ꯋꯥꯔꯕꯣ
ꯍꯣꯏ ꯋꯥꯔꯦ ꯃꯥꯂꯤꯁ ꯃꯥꯂꯤꯁꯀ ꯇꯧꯕꯤꯌꯣꯕ
ꯎꯝ ꯍꯌꯦꯡꯋꯥꯏ ꯇꯧꯕꯤꯒꯦ
ꯍꯧꯖꯤꯛ ꯍꯥꯏꯕꯅꯦ
ꯇꯥ ꯍꯨꯖꯤꯛꯇꯤ ꯀꯃꯥꯏ ꯇꯧꯅꯤ
ꯍꯌꯦꯡꯋꯥꯏꯗꯤ ꯑꯈꯣꯏ ꯏꯆꯥ ꯏꯆꯥ ꯂꯩꯔꯀꯥꯟꯗ ꯏꯆꯥꯟ ꯇꯧꯍꯜꯂ ꯂꯣꯏꯔꯦꯗ
ꯎꯝ
ꯄꯩꯁꯥ ꯂꯣꯏ ꯊꯥ ꯄꯩꯁꯥ ꯂꯣꯏ ꯊꯥꯈ꯭ꯔꯦꯕ
ꯍꯣꯏ
ꯂꯩꯇ꯭ꯔꯦ
ꯑꯃꯨꯛ ꯂꯥꯛꯀꯅꯤꯗ ꯅꯣꯏ ꯅꯃꯥ ꯀꯩꯊꯦꯜ ꯂꯥꯑꯒꯗꯤ ꯄꯤꯁꯥ ꯑꯃꯨꯛ ꯂꯧꯕ ꯂꯥꯛꯀꯗꯣꯏꯅꯤ ꯂꯧꯕ ꯂꯥꯛꯄꯒ ꯆꯞ ꯃꯥꯟꯅꯩ
ꯀꯅꯥꯅꯣ ꯅꯪꯔꯣ
ꯅꯣꯏ ꯅꯣꯏ ꯃꯥ ꯍꯥꯏꯕꯅꯦ ꯍꯌꯦꯡꯁꯨ ꯄꯣꯠ ꯊꯤꯗꯣꯏꯔꯣ
ꯑꯣ ꯍꯌꯦꯡ ꯊꯤꯗꯧꯕ ꯃꯥꯜꯂꯦ ꯍꯌꯦꯡ ꯊꯤꯔꯒ ꯀꯟꯗꯦ ꯀꯩꯅꯣ ꯃꯤꯊ꯭ꯔꯨꯕꯤꯒ ꯁꯤꯡꯒꯥ ꯃꯈꯥꯗ ꯁꯥ ꯃꯔꯣꯏ ꯈꯔ ꯊꯤ ꯎꯁꯣꯏ ꯈꯔ ꯊꯤ ꯑꯗꯨ ꯑꯣꯏꯔꯗꯤ
ꯑꯗꯨꯗꯤ ꯂꯧꯕꯨꯛꯇꯣ ꯀꯩꯅꯣ ꯇꯧꯔꯣ ꯑꯌꯨꯛ ꯉꯟꯇꯥ ꯆꯠꯂꯒ ꯌꯦꯡꯉꯨꯔꯣꯅꯦ ꯏꯁꯤꯡꯗꯣ
ꯈꯪꯉꯦ ꯁꯨꯃꯥꯏꯟ ꯇꯧꯕꯅ ꯐꯒꯗ꯭ꯔꯥ
ꯑꯗꯨꯃꯥꯏꯟ ꯌꯦꯡꯉꯨꯔꯣ ꯑꯗꯨꯒ ꯌꯦꯡꯕꯩꯗꯤ ꯀꯩꯅꯣ ꯈꯪꯅꯤꯗꯅ
ꯍꯣꯏ ꯍꯣꯏ ꯍꯣꯏ
ꯏꯅꯥꯎ ꯅꯨꯄꯥꯒ ꯅꯪ ꯑꯗꯨꯝ ꯆꯞꯄ ꯌꯥꯔꯦ ꯅꯠꯇ꯭ꯔꯒ ꯅꯣꯏ ꯃꯥꯒ ꯆꯞꯄ ꯌꯥꯔꯦ
ꯃꯥꯒ ꯆꯠꯀꯅꯤꯌꯦ ꯏꯅꯥꯎꯕꯥꯗꯨ ꯆꯥꯛ ꯊꯣꯡꯍꯟꯁꯤꯔꯥ ꯈꯪꯗꯦ
ꯑꯗꯨꯃꯥꯏ ꯑꯗꯨꯃꯥꯏꯟ ꯇꯧꯔꯣ ꯑꯗꯨꯅꯦ ꯑꯩꯅ ꯈꯜꯂꯝꯃꯤꯖꯦ ꯃꯥ ꯈꯜꯂꯒꯗꯤ ꯌꯥꯔꯒꯗꯤ ꯆꯠ ꯆꯠꯂꯣ ꯍꯥꯏꯒꯦ ꯇꯧꯕ
ꯑꯣ ꯍꯣꯏ ꯍꯣꯏ
ꯅꯠꯇꯦ
ꯗꯨꯃꯥꯏꯟ ꯇꯧꯁꯤꯔꯥ ꯈꯜ
ꯅꯅꯥꯎꯅꯨꯄꯥꯗꯨ
ꯑꯥꯎ
ꯅꯣꯏ ꯏꯃꯥ ꯅꯕꯥꯅꯤ ꯑꯌꯨꯛ ꯉꯟꯇꯥ ꯆꯠꯂꯒ ꯍꯜꯂ ꯆꯥꯛ ꯆꯥꯔꯒ ꯄꯣꯊꯥꯔꯒ ꯑꯃꯨꯛ ꯀꯥꯔꯒ ꯄꯣꯠ ꯄꯣꯠ ꯀꯩꯀꯥꯗꯨ ꯊꯤꯔꯨ ꯌꯥꯏꯅ
ꯍꯣꯏ ꯍꯣꯏ
ꯑꯗꯨꯃꯥꯏꯅ ꯇꯧꯔꯣ ꯑꯗꯨꯅ ꯐꯔꯅꯤ ꯑꯩ ꯆꯥꯛ ꯆꯥꯛ ꯇꯣꯛꯑꯒ ꯑꯃꯨꯛ ꯆꯠꯂꯗꯤ ꯅꯪ ꯑꯣꯏꯔꯔꯣꯏ ꯊꯦꯡꯉꯅꯦꯕ
ꯑꯗꯨꯅꯦꯕ ꯍꯣꯏ ꯍꯌꯦꯡꯖꯨ ꯅꯨꯡꯁꯥ ꯀꯟꯗꯧ ꯃꯥꯜꯂꯦ ꯅꯣꯡ ꯆꯨꯗꯧ ꯃꯥꯟꯗꯦ ꯍꯌꯦꯡ
ꯈꯪꯗꯦꯗ ꯑꯥ ꯃꯈꯥꯔꯣꯝꯗ ꯅꯣꯡ ꯏꯃꯝ ꯃꯝ ꯂꯥꯛꯏ ꯂꯥꯏꯍꯧ ꯍꯣꯏ
ꯃꯃꯥꯡ ꯆꯍꯤꯒꯨꯝꯕꯗꯗꯤ ꯍꯧꯖꯤꯛꯁꯦ ꯕꯖꯥꯔꯒꯨꯝꯕꯖꯦ ꯏꯁꯤꯡ ꯊꯨꯝꯒꯗꯕꯅꯦꯕꯀꯣ
ꯍꯣꯏ
ꯑꯗꯣ ꯀꯨꯝꯁꯤꯗꯤ ꯀꯔꯤꯔ ꯈꯪꯗꯦ ꯃꯇꯝꯖꯦ ꯐꯠꯇꯕ꯭ꯔꯥ ꯅꯠꯇ꯭ꯔꯒ ꯅꯣꯡ
ꯈꯪꯗꯦꯗ ꯆꯍꯤ ꯆꯍꯤ ꯆꯍꯤ ꯑꯗꯨꯝ ꯅꯣꯡ ꯅꯣꯡ ꯆꯨꯗꯕ ꯆꯍꯤ ꯅꯣꯡ ꯍꯦꯟꯅ ꯆꯨꯕ ꯆꯍꯤ ꯑꯗꯨꯝ ꯂꯩꯕꯅꯦ ꯑꯗꯨꯒꯤ
ꯑꯣ ꯅꯣꯡꯃ ꯀꯩꯅꯣ ꯇꯨꯊꯥꯎꯖꯟ ꯀꯌꯥꯗꯔꯥ ꯈꯪꯗꯦ ꯅꯣꯡ ꯆꯨꯗꯕ ꯑ ꯆꯍꯤ ꯂꯩꯕꯅꯦ ꯂꯧ ꯎꯕꯁꯤꯡꯁꯨ ꯂꯧ ꯐꯧꯗꯣ ꯂꯧꯗꯕꯅꯦ
ꯍꯣꯏ ꯑꯗꯨꯃꯥꯏ ꯑꯗꯨ ꯆꯍꯤ ꯆꯍꯤ ꯂꯩꯕꯅꯦ ꯃꯥꯅꯦ ꯃꯥꯅꯦ ꯂꯩꯕꯅꯦ
ꯂꯧꯔꯥꯛ ꯑꯃꯒꯨꯝꯕ ꯂꯧꯔ ꯎꯔꯁꯨ ꯅꯣꯡ ꯆꯨꯗꯕꯅꯤꯅ ꯐꯧꯗꯣ ꯊꯣꯛꯄ ꯉꯝꯗ꯭ꯔꯦꯗꯅ ꯑꯗꯨ ꯕꯣꯔꯥ ꯑꯃ ꯑꯅꯤ ꯈꯛꯇꯒꯨꯝꯕ ꯂꯧꯕ ꯌꯥꯎꯕꯅꯤ
ꯅꯣꯏꯗꯤ ꯑꯗꯨ ꯑꯗꯨ ꯑꯗꯨ ꯆꯍꯤꯗꯣ ꯂꯧ ꯎꯗꯕ꯭ꯔꯣ
ꯍꯣꯏ ꯎꯗꯦ
ꯏꯁ ꯅꯣꯏ ꯅꯔꯥꯏꯕꯛ ꯐꯔꯦ ꯑꯗꯨꯗꯤ
ꯍꯣꯏ
ꯌꯥꯔꯦꯅꯦ
ꯈꯪꯗꯦ ꯑꯁ ꯂꯧ ꯀꯩꯅꯣ ꯀꯩꯅꯣ
ꯀꯔꯤ ꯍꯣꯏ ꯀꯔꯤꯅꯣ ꯀꯩꯅꯣꯗꯣ ꯀꯩꯅꯣꯗꯣꯗꯤ ꯃꯤꯆꯪꯕ ꯇꯥꯕꯅꯤ ꯀꯩꯅꯣ ꯑꯗꯨꯕꯨꯗꯤ
ꯑꯗꯨꯅꯦ ꯍꯧꯖꯤꯛ ꯑꯃꯨꯛ ꯊꯥ ꯃꯃꯨ ꯂꯩꯔꯗꯤ ꯑꯃꯨꯛ ꯍꯥꯔ ꯂꯧꯒꯅꯤ ꯑꯁ ꯄꯩꯁꯥ ꯌꯥꯝ ꯆꯪꯉꯤꯗ
ꯌꯨꯝꯒꯤ ꯍꯥꯔ ꯈꯣꯛꯍꯟꯕꯗꯤ ꯀꯩꯅꯣꯗꯨꯗꯤ ꯑꯁ ꯁꯋꯥꯥꯏꯗꯗꯤ ꯀꯩꯅꯣ ꯇꯧꯋꯦꯍꯦ ꯌꯥꯝꯃꯟꯒ꯭ꯔꯦꯍꯦ
ꯌꯥꯝꯗꯦ
ꯀꯥꯏꯗꯩꯅꯣꯗ ꯑꯩꯈꯣꯏꯔꯣꯝꯗꯗꯤ ꯂꯧꯍꯣꯟ ꯀꯩꯅꯣꯗꫭ ꯑꯗꯨ ꯃꯇꯝꯗ ꯆꯥꯏꯕꯗꯨ ꯂꯣꯏꯔꯦ
ꯑꯣ
ꯇꯥꯕ꯭ꯔꯣ
ꯍꯣꯏ ꯇꯥꯏꯌꯦ
ꯑꯁ ꯇꯨꯃꯤꯟ ꯂꯩꯕꯁꯤꯗ ꯀꯔꯤꯔ ꯇꯠꯈ꯭ꯔꯕ꯭ꯔꯥ ꯈꯜꯂꯨꯔꯦ
ꯑꯦꯁ ꯆꯠꯇꯦ ꯆꯠꯇꯦ ꯅꯪꯒꯤ ꯋꯥꯗ ꯇꯥꯔꯒ ꯑꯗꯨꯝ ꯂꯩꯔꯦꯕ ꯑꯩ
ꯋꯥꯔꯤꯗꯤ ꯅꯩꯔꯦ
ꯀꯔꯤꯔꯣ ꯃꯊꯟꯗ ꯅꯣꯛꯑꯒ ꯑꯃꯨꯛ ꯍꯧꯎꯔꯛꯑꯦ ꯃꯥ
ꯎꯝ ꯀꯁꯅꯦꯅ ꯁꯨꯝ ꯅꯣꯛꯅꯤꯡꯉꯛꯄ ꯍꯥꯏꯇꯥꯔꯦ
ꯏꯁ
ꯇꯨꯃꯤꯟ ꯂꯩꯕꯗꯨꯗ ꯇꯠꯈ꯭ꯔꯕ꯭ꯔꯥ ꯅ ꯄꯥꯈꯠꯂꯨꯔꯕ ꯅꯪ ꯑꯃꯨꯛ ꯁꯥꯎꯔꯛꯀꯗ꯭ꯔꯅ ꯍꯣꯏ ꯅꯪ ꯑꯃꯨꯛ ꯁꯥꯎꯔꯛꯀꯗ꯭ꯔꯅ
ꯑꯩꯁꯦ ꯅꯪ ꯀꯤꯗꯤ ꯀꯤꯖꯥꯠꯅꯤꯀꯣ
ꯀꯤꯕꯩ ꯅꯠꯇꯦ
ꯑꯗꯨꯗꯤ ꯅꯪꯅ ꯅꯠꯇ꯭ꯔꯣ ꯋꯥꯔꯤ ꯐꯖꯅ ꯅꯨꯡꯉꯥꯏꯅ ꯁꯥꯟꯅꯔꯤꯀꯥꯟꯗ ꯅꯦꯠꯋꯥꯛꯇꯣ ꯐꯠꯇ꯭ꯔꯗꯤ ꯁꯥꯎꯔꯣꯏꯗ꯭ꯔꯣ
ꯅꯦꯋꯥꯛ ꯅꯨꯡꯉꯥꯏꯇꯕꯗꯨꯕꯨ ꯑꯩꯅꯔꯣ
ꯑꯗꯨꯁꯨ ꯅꯪꯗꯣ ꯅꯪꯒꯤ ꯅꯐꯝꯗ ꯃꯤꯗꯅ ꯅꯪꯅꯅꯤ ꯍꯥꯏꯕ ꯇꯥꯔꯦ
ꯑꯩꯉꯣꯟꯗꯅ ꯂꯣꯏꯅ ꯇꯥꯏꯅꯔꯣ
ꯑꯣ ꯇꯥꯏꯅꯒꯗꯕꯅꯤ ꯅꯪꯉꯣꯟꯗ ꯇꯥꯏꯅꯗ꯭ꯔꯒ ꯀꯅꯥꯗ ꯇꯥꯏꯅꯗꯣꯏꯅꯣ
ꯄꯨꯡꯁꯤ ꯌꯥꯝ ꯊꯨꯅ ꯆꯠꯅ ꯖꯔ ꯆꯠꯂꯦꯅꯦ
ꯄꯨꯡ ꯀꯌꯥ ꯇꯥꯔꯒꯦ
ꯅꯤꯄꯥꯟ ꯍꯦꯜꯂꯦ ꯅꯤꯄꯥꯟ ꯇꯥꯗꯣꯔꯦ
ꯅꯤꯄꯥꯟ ꯇꯥꯗꯧꯔꯕꯣ
ꯄꯨꯡ ꯅꯤꯄꯥꯥꯟ ꯇꯥꯗꯧꯔꯦ ꯍꯣ ꯅꯨꯡꯁꯤꯕꯤ ꯅꯤꯄꯥꯟ ꯇꯥꯗꯣꯔꯦ ꯄꯨꯡ ꯅꯤꯄꯥꯟ
ꯗꯥ ꯃꯤꯅꯤꯠ ꯀꯨꯟꯐꯥꯎ ꯋꯥꯔꯤ ꯁꯥꯟꯅꯁꯦ ꯀꯣ
ꯀꯨꯟꯊ꯭ꯔꯥ ꯐꯥꯎ ꯌꯥꯅꯤꯌꯦ
ꯑꯣ ꯀꯨꯟꯊ꯭ꯔꯥ ꯐꯥꯎ ꯁꯥꯟꯅꯁꯦꯕ
ꯀꯨꯟꯊ꯭ꯔꯥ ꯐꯥꯎ ꯁꯥꯒꯅꯤ
ꯇꯥꯔꯣ ꯑꯗꯨꯒ ꯋꯥꯔꯤ ꯁꯥꯕ ꯂꯣꯏꯔꯒ ꯐꯤꯔꯣꯜꯒꯨꯝꯕ ꯍꯣꯡꯗꯣꯛꯑꯣ ꯍꯣꯡꯗꯣꯛꯄ ꯂꯣꯏꯔꯒ ꯆꯠꯂꯣ ꯆꯠꯂꯒ ꯀꯩꯅꯣ ꯀꯩꯅꯣ ꯇꯧꯔꯨꯔꯣ ꯑꯗꯨꯒ ꯅꯪ ꯑꯃꯨꯛ ꯊꯣꯛꯑꯦ ꯍꯥꯏꯕ ꯃꯇꯝꯗ ꯑꯩꯉꯣꯟꯗ ꯑꯃꯨꯛ ꯐꯥꯎꯔꯛꯑꯣ
ꯎꯝ ꯅꯪꯗꯤ ꯋꯥꯔꯤ ꯁꯥꯔꯣꯏꯗ꯭ꯔꯣ
ꯁꯥ ꯈꯪꯗꯦ ꯅꯪ ꯆꯠꯄ ꯀꯥꯟꯗ ꯁꯥꯁꯤꯔꯥ ꯈꯪꯗꯦ ꯁꯥꯒꯅꯤ ꯍꯣꯏ ꯑꯅꯤ ꯑꯍꯨꯝꯒꯨꯝꯕꯗꯤ ꯁꯥꯕ ꯌꯥꯏꯗꯅ ꯏꯃꯥꯟꯅꯕꯤ ꯁꯤꯡꯅꯦ ꯑꯩꯈꯣꯏ ꯈꯨꯟ ꯂꯩꯁꯥꯕꯤꯁꯤꯡ
ꯑꯣ
ꯃꯁꯛ ꯈꯪꯗꯕ ꯃꯤꯁꯤꯡꯗꯤ ꯑꯩ ꯁꯥꯅꯤꯡꯗꯦꯕ ꯑꯗꯨꯏꯒꯤꯅꯦ ꯁꯥꯗꯔ꯭ꯤꯗꯣ
ꯁꯛ ꯈꯪꯗꯕꯗꯤ ꯐꯣꯟꯗꯣ ꯋꯥ ꯉꯥꯡꯕ ꯅꯨꯡꯉꯥꯏ ꯇꯥꯕꯅꯤ ꯑꯈꯣꯏ ꯏꯕꯥꯟ ꯏꯕꯥꯅꯤ ꯍꯧꯖꯤꯛ ꯏꯕꯥꯅꯤ ꯍꯧꯖꯤꯛ ꯋꯥꯔꯤ ꯇꯧꯔꯒ ꯐ꯭ꯔꯤꯗ ꯋꯥꯔꯤ ꯇꯧꯕꯁꯦ ꯑꯗꯨꯃꯥꯏꯅ ꯇꯧꯕ ꯅꯨꯡꯉꯥꯏꯇꯕꯅꯦꯕ
ꯍꯣꯏ ꯋꯥꯅꯤꯉꯥꯏ ꯋꯥ ꯉꯥꯡꯅꯤꯉꯥꯏꯁꯨ ꯂꯩꯇꯦꯕ
ꯍꯣꯏ
ꯑꯗꯨꯅ ꯑꯃꯅ ꯉꯥꯡꯊꯣꯛꯄꯗꯣ ꯑꯗꯨꯝ ꯉꯥꯏꯔꯒ ꯂꯩꯌꯦꯕ
ꯍꯣꯏ ꯑꯩꯈꯣꯏꯗꯤ ꯑꯗꯨꯝ ꯐ꯭ꯔꯤꯗ ꯂꯩꯔꯕꯅꯤꯅꯀꯣ ꯐ꯭ꯔꯤꯗ ꯑꯣꯏꯔꯕꯅꯤꯅ ꯋꯥꯁꯨ ꯄꯪꯉꯥꯡꯗ ꯉꯥꯡꯉꯤꯗꯅꯀꯣ
ꯑꯗꯨꯅꯤ ꯍꯣꯏ ꯄꯪꯁꯥꯎꯗꯁꯨ ꯁꯥꯎꯋꯤ
ꯅꯪꯅꯦ ꯑꯗꯨꯗꯤ
ꯑꯗꯨꯗꯤ ꯅꯪ ꯑꯩꯒꯤ ꯋꯥꯊꯤꯗꯤ ꯐꯖꯅ ꯆꯥꯔꯦꯍꯦ ꯍꯟꯗꯛꯁꯤꯗꯤ ꯅꯠꯇ꯭ꯔꯣ
ꯈꯣꯟꯊꯤ ꯍꯥꯏꯕ꯭ꯔꯣ ꯋꯥꯊꯤ ꯍꯥꯏꯕ꯭ꯔꯣ ꯈꯣꯟꯊꯤ ꯆꯥꯏ ꯍꯥꯏꯕ꯭ꯔꯣ
ꯀꯔꯝ ꯀꯥꯟꯗ ꯆꯥꯕ꯭ꯔꯣ
ꯅꯨꯡꯇꯤꯒꯤ ꯆꯥꯔꯤꯗꯨꯗꯤ ꯁꯨꯃꯥꯏꯅ ꯋꯥꯔꯤ ꯁꯥꯟꯅꯕ ꯀꯥꯟꯗꯅ
ꯑꯩ ꯅꯣꯛꯅꯤꯡꯉꯤꯗ
ꯑꯗꯨ ꯅꯪꯅ ꯅꯠꯇ꯭ꯔꯣ ꯍꯥꯏꯕ ꯑꯩꯅꯔꯣ
ꯅꯪꯅꯔꯣ ꯅꯪ ꯅꯪꯅꯅꯦ ꯅꯪꯅꯅꯦꯒꯨꯝꯕ ꯉꯥꯛꯇꯅꯤꯗ ꯃꯉꯣꯟꯗꯗꯤ ꯁꯨꯡꯇꯥꯏ ꯇꯥꯏꯅꯔꯣꯏꯕ
ꯌꯥꯝ
ꯑꯩꯉꯣꯟꯗꯥ ꯂꯣꯏꯅꯥ ꯑꯩꯉꯣꯟꯗꯥ ꯂꯣꯏ ꯇꯥꯏꯅꯔꯒ
ꯅꯪꯉꯣꯟꯗꯥ ꯇꯥꯏꯅꯗ꯭ꯔꯒ ꯑꯩ ꯀꯅꯗ ꯇꯥꯏꯅꯗꯣꯏꯅꯣ ꯍꯥꯏꯕ ꯃꯣꯏ ꯇꯥꯝꯃꯣ ꯁꯦꯁ
ꯅꯣꯏ ꯅꯃꯥ ꯅꯪ ꯅꯃꯥꯗ ꯇꯥꯏꯅꯔꯣꯅꯦ
ꯑꯦꯁ ꯌꯥꯔꯣꯏꯌꯦ ꯑꯗꯨꯗꯤ ꯁꯥꯎꯔꯛꯀꯅꯤ
ꯅꯪ ꯅ ꯅꯣꯏ ꯏꯃꯥꯗꯣ ꯑꯥ ꯌꯨꯝ ꯌꯨꯝ ꯄꯥꯜꯂꯒꯦ ꯍꯥꯏꯔ ꯍꯥꯏꯔꯒ ꯀꯔꯤ ꯀꯔꯤ ꯍꯥꯏꯒꯦꯗ꯭ꯔꯥ ꯍꯥꯏꯐꯦꯠ ꯍꯥꯏꯐꯦꯠ ꯍꯥꯏꯌꯨꯅꯦ ꯌꯦꯡꯒꯦꯅꯦ
ꯑꯣ ꯌꯥꯔꯣꯏꯍꯦ ꯍꯧꯖꯤꯛꯇꯤ ꯀꯥꯏꯗꯒꯤ
ꯑꯥ ꯍꯥꯏ ꯍꯥꯏꯐꯦꯠꯇꯤ ꯍꯧꯗꯣꯛꯑꯣꯅꯦ ꯆꯥꯍꯤ ꯑꯁꯨꯛ ꯌꯧꯔꯦ ꯔꯦ ꯌꯨꯝ ꯄꯥꯟꯕ ꯌꯥꯔꯦ ꯀꯥꯏꯅ ꯐꯥꯒꯤ ꯃꯇꯧ ꯌꯦꯡꯉꯣꯕ
ꯑꯣꯏꯔꯁꯨ ꯍꯥꯏꯅꯤꯡꯗꯦ ꯑꯩꯗꯤ
ꯏꯁ
ꯑꯗꯨꯗꯤ ꯅꯪ ꯅꯥꯃꯗ ꯍꯥꯏꯌꯣꯅꯦ ꯍꯥꯟꯅ
ꯏ ꯑꯩꯗꯤ ꯍꯥꯏꯔꯕꯅꯤ ꯀꯩꯅꯣ
ꯀꯩ ꯍꯥꯏꯕ꯭ꯔꯣ ꯉꯥꯏꯈꯣ ꯍꯥꯏꯀꯣ
ꯉꯥꯏꯈꯣ ꯆꯍꯤ ꯑꯍꯨꯝ ꯃꯔꯤ ꯉꯥꯏꯈꯣ ꯍꯧꯖꯤꯛ ꯉꯜꯂꯤꯌꯦ ꯍꯥꯏꯗ꯭ꯔꯣ
ꯍꯥꯏ ꯍꯥꯏ ꯍꯥꯏ ꯑꯈꯣꯏꯅꯗꯤ ꯁꯦꯟꯇꯦꯟꯅꯔꯤ ꯂꯣꯏꯔꯒ ꯀꯩꯅꯣ ꯅꯨꯄꯤ ꯊꯤꯔꯒꯦꯅ
ꯑꯣ
ꯈꯪꯗꯦꯗ ꯍꯥꯏꯕꯋꯅꯤꯗ
ꯍꯧꯖꯤꯛ ꯅꯪ ꯍꯧꯖꯤꯛ ꯌꯨꯝ ꯄꯥꯜꯂꯗꯤꯀꯣ ꯅꯣꯏ ꯅꯆꯦꯈꯣꯏ ꯅꯣꯏ ꯅꯃꯥ ꯅꯄꯥꯈꯣꯏ ꯌꯥꯝ ꯁꯥꯎꯒꯅꯤ ꯅꯪꯕꯨ
ꯌꯥꯝ ꯀꯩꯗꯧꯕꯩ ꯁꯥꯎꯗꯣꯏꯅꯣꯍꯦ ꯁꯥꯎꯔꯣꯏꯍꯦ
ꯑꯦ ꯁꯥꯥꯎꯅꯤ ꯅꯪ ꯈꯪꯗꯕꯩꯅꯦ
ꯁꯥꯎꯔꯣꯏ ꯀꯩꯒꯤ ꯁꯥꯥꯎꯗꯣꯏꯅꯣ
ꯑꯩꯅ ꯍꯥꯏꯕꯗꯤ ꯃꯣꯏꯒ ꯅꯤꯡꯕ ꯊꯨꯡꯕ ꯑꯄꯥꯝꯕꯗꯣ ꯅꯪ ꯌꯧꯍꯟꯕ ꯉꯝꯗ꯭ꯔꯦꯗꯅ
ꯃꯣꯏꯒꯤ ꯑꯅꯤꯡꯕ ꯊꯨꯡꯕꯕꯨ ꯀꯩꯅꯣꯅꯦ
ꯑꯩꯅ ꯍꯥꯏꯕꯗꯤ ꯃꯣꯏꯒꯤ ꯑꯁ ꯅꯪ ꯈꯪꯉꯔꯣꯏ
ꯅꯪꯅ ꯍꯦꯟꯅ ꯂꯣꯏ ꯈꯪꯒ꯭ꯔꯦꯗ ꯅꯠꯇ꯭ꯔꯣ
ꯈꯪꯉꯦ ꯍꯣꯏ ꯑꯩꯗꯤ ꯈꯪꯉꯦ꯫ ꯅꯪꯗꯤ ꯈꯪꯉꯁꯨ ꯑꯩꯉꯣꯟꯗ ꯁꯨꯡꯂꯤ ꯂꯤꯔꯛꯇꯕ꯫ ꯑꯩꯅꯗꯤ ꯅꯪꯅ ꯇꯧꯔꯤꯗꯣ ꯂꯣꯏ ꯈꯪꯕꯅꯤꯅ꯫
ꯏꯁ ꯑꯩꯅ ꯈꯥꯡꯕꯗꯣ ꯑꯩꯅ ꯅꯣꯏ ꯎꯅ ꯋꯥ ꯀ꯭ꯌꯥ ꯂꯣꯠꯇꯦꯗ
ꯂꯣꯠꯇꯦ ꯑꯗꯨ ꯑꯣꯏꯔꯖꯨ ꯑꯩ ꯂꯣꯏ ꯎꯋꯦꯕ꯫ ꯅꯣꯏ ꯏꯃꯨꯡꯅ ꯈꯜꯂꯤꯗꯣ ꯑꯩ ꯂꯣꯏ ꯎꯋꯦꯕ꯫
ꯌꯥꯔꯦꯗ ꯅꯪꯁꯨ ꯌꯥꯝ ꯈꯥꯡꯃꯟꯈ꯭ꯔꯦꯗ꯫
ꯈꯪꯉꯦ
ꯅꯪ ꯅꯣꯏ ꯏꯃꯥꯗ ꯍꯥꯏꯌꯨꯅꯦ ꯌꯨꯝ ꯄꯥꯜꯂꯒꯦꯅ꯫ ꯑꯩ ꯑꯩ ꯑꯩ ꯑꯩ ꯑꯩ ꯍꯥꯏꯔꯛꯀꯅꯤ ꯅꯣꯏ ꯅꯃꯥꯗꯣ꯫ ꯑꯩ ꯑꯩ ꯑꯩ ꯑꯩ
ꯀꯔꯤꯔꯅꯦ ꯅꯪꯁꯨ ꯅꯪ ꯏꯃꯥ ꯁꯥꯔꯣ ꯑꯗꯨꯗꯤ꯫
ꯑꯕꯁꯦꯡꯕꯅꯦ ꯍꯥꯏꯌꯣ ꯀꯩ ꯈꯨꯝꯒꯦ ꯀꯩ
ꯑꯗꯨꯒꯨꯝꯕ ꯋꯥꯈꯜꯗꯣ ꯋꯥꯍꯟꯅꯤꯡꯗꯦꯕ꯫ ꯑꯁ ꯍꯧꯖꯤꯛ ꯍꯧꯖꯤꯛ ꯑꯁꯨꯃꯥꯏꯅ ꯍꯥꯏꯕꯖꯦ ꯃꯥ ꯄꯥꯜ ꯄꯥꯅꯤꯟꯗꯦ ꯇꯧꯔꯕ꯭ꯔꯣꯀꯣ ꯅ ꯈꯟꯒꯅꯦꯕ ꯋꯥꯈꯜꯗ ꯑꯗꯨꯒꯨꯝꯕꯗꯣ ꯑꯩ ꯍꯥꯢꯅꯤꯡꯗꯦꯕ꯫ ꯑꯁ ꯍꯧꯖꯤꯛ ꯇꯤ ꯂꯩꯔꯤꯗꯅ ꯑꯉꯥꯡ ꯑꯣꯏꯔꯤꯌꯦ ꯏꯃꯥꯒꯤ ꯃꯇꯦꯡ ꯑꯗꯨꯝ ꯄꯥꯡꯒꯗ ꯍꯧꯖꯤꯛ ꯇꯤ ꯅꯠꯇ꯭ꯔꯣ?
ꯑꯉꯥꯡ ꯑꯉꯥꯡ ꯑꯣꯏꯔꯖꯨ ꯀꯩꯒꯤ ꯋꯥꯅꯤꯡꯉꯥꯏ ꯂꯩꯒꯦꯕ? ꯀꯩꯒꯤꯅꯣ ꯍꯥꯏꯔꯀꯥꯟꯗ ꯅꯪ ꯅꯪꯒ ꯅꯪꯒ ꯈꯪꯅꯕ ꯀꯩꯅꯣꯁꯨ ꯅꯣꯏ ꯅꯃꯥꯍꯣꯏꯁꯨ ꯂꯣꯏ ꯈꯪꯅꯕꯅꯦ ꯑꯗꯨ
ꯈꯪꯉꯦ ꯑꯗꯨ ꯑꯣꯏꯔꯁꯨ ꯂꯩꯗꯅ
ꯑꯗꯨꯏꯁꯨ ꯋꯥꯅꯤꯡꯉꯥꯏ ꯂꯩꯇꯦꯕ꯫ ꯋꯥꯃ ꯍꯥꯏ
ꯋꯥꯅꯤꯡꯉꯥꯏ ꯂꯩꯇꯦ ꯍꯣꯏ ꯑꯗꯨ ꯑꯣꯏꯔꯁꯨ ꯏꯃꯥꯒꯤ ꯃꯇꯦꯡꯅꯦ ꯄꯥꯝꯈꯤꯅꯤ ꯍꯧꯖꯤꯛꯇꯤ ꯀꯩꯅꯣ ꯌꯨꯝ ꯄꯥꯟꯗ꯭ꯔꯤ ꯐꯥꯎꯕꯗꯤ ꯅꯠꯇ꯭ꯔꯣ?
ꯍꯣꯏ ꯑꯗꯨꯕꯨꯗꯤ ꯑꯗꯨꯅꯤ ꯃꯇꯦꯡ ꯄꯥꯡꯕꯗꯤ ꯑꯗꯨꯝ ꯄꯥꯡ ꯂꯩ ꯂꯩꯗꯧꯔꯕꯅꯤ